ꯍꯜꯂꯣ ꯀꯩꯇꯧꯔꯤꯅꯣ
ꯑꯩꯁꯦ ꯑꯗꯨꯝ ꯐꯝꯃꯝꯃꯤꯅꯦ ꯅꯪꯗꯤ ꯀꯩꯗꯧꯔꯤꯒꯦ
ꯑꯩꯁꯨ ꯐꯝꯃꯤꯅꯦ ꯆꯥꯛ ꯊꯣꯡꯉꯁꯤꯔꯅꯁꯨ ꯁꯨꯝ ꯈꯜꯂꯝꯕ ꯑꯗꯣ ꯍꯧꯖꯤꯛꯇꯣ ꯑꯩꯈꯣꯏꯗꯣ ꯆꯥꯛ ꯆꯥ ꯇꯣꯛꯈꯤꯕꯗ ꯅꯥꯏ ꯅꯥꯏꯗꯔꯤꯕꯀꯣ ꯑꯗꯨꯗꯨꯅ
ꯀꯩꯅꯣꯅꯦ ꯃ ꯃꯅꯤꯡꯒꯤ ꯃꯈꯣꯟ ꯌꯥꯝ ꯇꯥꯏꯌꯦ
ꯑꯗꯣ ꯃꯥ ꯃꯈꯣꯟ ꯇꯥꯕꯗꯨꯒꯤ ꯑꯩꯅ ꯃꯄꯥꯟꯗ ꯊꯣꯔꯛꯑꯦ ꯑꯗꯣ ꯋꯥꯈꯜ ꯌꯥꯝ ꯅꯨꯡꯉꯥꯏꯇꯦꯅꯦ
ꯀꯩꯗꯧꯔꯒꯦ ꯅꯪꯕꯣ ꯍꯧꯖꯤꯛꯄꯣ
ꯈꯪꯗꯦ ꯆꯥꯛꯁꯨ ꯆꯥꯅꯤꯡꯗꯦ ꯑꯗꯣ ꯑꯆꯥꯄꯣꯠꯇꯤ ꯆꯥꯅꯤꯡꯉꯤ ꯀꯩꯅꯣꯝꯗꯤ ꯁꯨꯝ ꯆꯥꯅꯤꯡꯏꯤ ꯑꯗꯨꯒ ꯈꯪꯗꯦ ꯅꯨꯡꯉꯥꯏꯇꯦꯅꯦ
ꯑꯆꯥꯄꯣꯠꯁꯨ ꯆꯥꯅꯤꯡꯉꯦ ꯑꯗꯨ ꯑꯆꯥꯄꯣꯠꯇꯤ ꯀꯋꯤꯝꯅ ꯍꯌꯥꯎ ꯂꯩꯍꯧꯗꯗꯥꯏꯅꯦ ꯅꯣꯏ ꯀꯥꯗꯣ
ꯑꯩꯈꯣꯏꯒꯤ ꯀꯥ ꯊꯪꯅꯕꯤ ꯈꯔ ꯂꯩꯌꯦ ꯏꯆꯦ ꯑꯅꯤ ꯃꯕꯥꯅꯤꯅꯅꯦ ꯑꯩꯕꯨ ꯍꯧꯖꯤꯛ ꯀꯟꯅ ꯀꯟꯅ ꯂꯥꯎꯔꯒ ꯂꯩꯔꯤ ꯃꯁꯝ ꯑꯃꯅ ꯁꯥꯡꯉꯦ ꯃꯁꯝ ꯑꯃꯅ ꯇꯦꯜꯂꯦ ꯑꯗꯣ ꯈꯪꯗꯦ ꯅꯪ ꯆꯥꯛ ꯂꯥꯑꯝꯕ꯭ꯔꯥ ꯍꯥꯏꯌꯨ
ꯑꯩꯗꯤ ꯈꯔ ꯍꯧꯖꯤꯛꯇꯤ ꯂꯝ ꯌꯦꯡꯉ ꯁꯥꯏꯑ ꯆꯥ ꯊꯛꯎꯕꯗꯒꯤꯅꯦ ꯍꯧꯖꯤꯛꯁꯦ ꯄꯨꯛꯁꯦ ꯆꯦꯞ ꯆꯪꯉꯣ ꯌꯥꯗꯅ ꯂꯩꯔꯤꯅꯦ ꯑꯩ ꯄꯨꯛꯁꯦ
ꯑꯦ ꯅꯪꯒꯤ ꯑꯗꯨꯗꯤ ꯌꯥꯝ ꯆꯟꯗꯕ ꯑꯣꯏꯔꯦꯀꯣ ꯑꯗꯣ ꯑꯩꯅꯀꯣ ꯄꯥꯝꯕꯗꯤꯅꯦꯀꯣ ꯍꯧꯖꯤꯛꯁꯦ ꯑꯩ ꯆꯉꯧ ꯑꯃ ꯊꯛꯄ ꯄꯥꯝꯃꯦꯀꯣ ꯑꯗꯨ ꯆꯉꯧꯁꯦ ꯀꯃꯥꯏꯅ ꯊꯛ ꯀꯅꯤ ꯍꯥꯏꯕ ꯅꯪ ꯑꯝꯇ ꯈꯪꯉꯗꯤ ꯑꯝꯇ ꯍꯥꯏꯕꯤꯔꯛꯑꯣ ꯀꯣ ꯑꯦ ꯅꯪꯅ ꯁꯟꯗꯦꯀꯣ ꯄꯤ ꯂꯩ ꯍꯥꯏꯕꯗꯣ
ꯁꯟꯗꯦ ꯁꯟꯗꯦ ꯀꯣꯐꯤꯗꯣ ꯑꯩ ꯊꯛꯇꯣꯛꯈ꯭ꯔꯦ ꯉꯁꯤ ꯑꯌꯨꯛ ꯇꯩꯅ ꯍꯧꯒꯠꯂꯒ ꯆꯥ ꯊꯛꯅꯤ ꯍꯥꯏꯁꯦ ꯀꯩꯗꯩꯔꯒꯦ
ꯄꯦ ꯅꯪꯒꯤ ꯋꯥꯍꯩꯗꯣ ꯇꯥꯕꯗ ꯑꯗꯨꯗꯤ ꯑꯩ ꯀꯞꯄꯦ
ꯑꯩ ꯇꯨꯝꯒꯤ ꯇꯧꯕꯅꯦ ꯇꯥꯋꫭꯃꯦ ꯁꯟꯗꯦ ꯀꫭ ꯀꯣꯐꯤꯗꯣ ꯑꯌꯨꯛꯇ ꯑꯩꯁꯦ ꯉꯁꯤ ꯄꯨꯡ ꯃꯉꯥꯗ ꯍꯧꯒꯠꯂꯦꯕꯀꯣ
ꯑꯧ ꯅꯪꯗꯤ ꯌꯥꯍꯧ ꯌꯥꯝ ꯉꯜꯂꯦ
ꯍꯣꯏ ꯑꯗꯨꯒ ꯏꯁꯤꯡꯁꯤ ꯁꯥꯒꯠꯂꯦ ꯑꯩ ꯔꯨꯝꯃꯦꯠꯇꯨꯒꯤ ꯕꯣꯏꯂꯔꯗ ꯑꯗꯨꯒ ꯏꯁꯤꯡꯁꯦ ꯁꯥꯔꯕ ꯃꯇꯨꯡꯗ ꯑꯩꯒꯤ ꯁꯟꯗꯦ ꯀꯣꯄꯤ ꯍꯥꯏꯕ ꯀꯣꯐꯤ ꯆꯥ ꯊꯛꯅꯕꯗꯣ ꯑꯩꯅ ꯀ꯭ꯂꯥꯁꯇ ꯍꯩꯖꯤꯜꯂꯒ ꯏꯁꯤꯡ ꯑꯁꯥꯕꯗꯣ ꯍꯩꯖꯤꯜꯂꯒ ꯃꯤꯛꯁ ꯇꯧꯔꯒ ꯑꯩꯅ ꯊꯛꯈꯥꯏꯈ꯭ꯔꯦ ꯑꯗꯨꯒꯤ ꯊꯛꯄ ꯂꯣꯏꯔꯦ ꯀꯃꯥꯏꯅ ꯇꯧꯅꯤ
ꯐꯔꯦ ꯐꯔꯦ ꯅꯪꯒꯤꯗꯣ ꯂꯣꯏꯔꯒꯗꯤ ꯑꯩꯅ ꯑꯗꯨꯝ ꯀꯩꯅꯣ ꯇꯧꯔꯒꯦ ꯑ ꯂꯣꯏꯔꯒꯗꯤ ꯂꯣꯏꯔꯒꯗꯤꯅꯦ ꯑꯩꯅ ꯀꯩꯅꯣ ꯇꯧꯔꯛꯀꯅꯤ ꯅꯪꯗꯣ ꯉꯁꯤꯗꯤ ꯊꯛꯑꯔꯣꯏ ꯍꯌꯦꯡ ꯅꯣꯡꯃ ꯑꯣꯏꯅ ꯊꯛꯑꯅꯤ ꯑꯩꯅ ꯂꯩꯔꯛꯑꯒꯦ ꯑꯗꯨꯒ ꯑꯣꯏꯅ ꯊꯛꯑꯒꯦ ꯑꯩ ꯆꯥꯛꯑꯦ ꯊꯋꯥꯏꯁꯤ ꯆꯥꯛꯑꯦ ꯀꯔꯤ ꯍꯥꯏꯕ꯭ꯔ
ꯁꯪꯒꯣꯝꯒ ꯂꯩꯇ꯭ꯔꯕ꯭ꯔꯣ
ꯑꯦ ꯁꯪꯒꯣꯝꯗꯤ ꯂꯩꯌꯦ ꯁꯪꯒꯣꯝꯗꯣ ꯊꯤꯠꯂꯒ ꯊꯛꯄ ꯌꯥꯒꯅꯤꯅꯦ ꯁꯪꯒꯣꯝ ꯑꯣꯏꯅ ꯊꯤꯠꯂꯒ ꯊꯛꯑꯒꯦ
ꯁꯪꯒꯣꯝꯗꯣ ꯊꯤꯠꯂꯣ ꯑꯗꯨꯒ ꯖꯤꯟꯖꯔ ꯈꯔ ꯍꯥꯞꯄꯣ ꯑꯗꯨꯗꯩꯗꯤ ꯖꯤꯟꯖꯔ ꯍꯥꯞꯄꯣꯕ ꯑꯗꯨꯅ ꯃꯅꯝꯗꯣ ꯍꯦꯟꯅ ꯅꯨꯡꯁꯤꯔꯒ ꯇꯦꯖ ꯂꯩꯍꯟꯕ ꯍꯥꯎꯋꯦꯕꯀꯣ
ꯑꯣ ꯖꯤꯟꯖꯔ ꯍꯥꯞꯄꯒꯅ ꯇꯦꯁ ꯂꯩꯕ
ꯑꯧ ꯑꯧ ꯑꯗꯨꯒ ꯆꯉꯥꯡꯒꯤ ꯆꯅꯥꯗꯣ
ꯑ ꯃꯌꯨ
ꯑꯗꯨ ꯑ ꯃꯆꯨꯗꯣ ꯍꯥꯞꯄꯦꯗꯅꯀꯣ ꯑꯗꯨ ꯁꯪꯒꯣꯝꯗꯣ ꯍꯥꯞꯆꯂꯔꯤꯦ ꯏꯁꯤꯡ ꯌꯥꯝꯅ ꯍꯥꯞꯀꯅꯣꯕ ꯏꯁꯤꯡ ꯌꯥꯝꯅ ꯍꯥꯞꯄꯗꯤ ꯅꯪꯒꯤ ꯁꯪꯒꯣꯝꯒꯤ ꯇꯦꯁ ꯑꯃꯨꯛ ꯂꯩꯔꯔꯣꯏꯕꯀꯣ
ꯑꯣ
ꯑꯗꯨꯒ ꯑꯗꯨꯃꯥꯏꯅ ꯐꯨꯠꯂꯒ ꯏꯁꯤꯡꯗꯣ ꯃꯆꯥꯗ ꯍꯥꯞꯆꯜꯂꯒ ꯁꯪꯒꯣꯝꯗꯣ ꯁꯧꯒꯠꯂꯀꯥꯟꯗ ꯑ ꯉꯥꯇꯪ ꯃꯤꯅꯤꯠ ꯃꯉꯥ ꯁꯧꯒꯠꯂ ꯑꯗꯨꯝ ꯊꯝꯕꯤꯌꯨ ꯑꯗꯨꯒꯗꯤ ꯊꯛꯄ ꯌꯥꯔꯅꯤ ꯒꯨꯠꯇꯨꯒꯣ
ꯑꯩ ꯍꯣꯔꯦꯟ ꯇꯧꯔꯒꯦ ꯉꯍꯥꯛ ꯂꯩꯔꯒ ꯁꯟꯗꯦ ꯁꯥ ꯁꯥꯍꯜꯂꯒꯦ ꯑꯗꯨꯒ ꯁꯪꯒꯣꯝꯗꯣ ꯍꯥꯞꯆꯜꯂꯒꯦ ꯑꯗꯨꯒ ꯍꯧꯖꯤꯛ ꯐꯤꯗꯣ ꯏꯁꯤꯡ ꯑꯁꯥꯕ ꯁꯥꯍꯜꯂꯒ ꯁꯧꯍꯜꯂꯒꯦ ꯑꯗꯨꯗꯨꯒ ꯁ ꯎꯝ ꯁꯪꯒꯣꯝꯗꯣ ꯍꯥꯞꯆꯤꯜꯂꯒꯦ ꯑꯗꯨꯒ ꯑꯃꯗꯨꯁꯨ ꯍꯥꯞꯆꯤꯟꯒꯦ ꯑꯗꯨ ꯑꯩꯅ ꯅꯍꯥꯟꯅꯦ ꯀꯩꯅꯣ ꯂꯣꯜꯂꯦꯕ ꯑ ꯁꯪꯒꯣꯝ ꯆꯥ ꯂꯣꯟꯒꯦꯅ ꯇꯧꯋꯦꯕ ꯑꯗꯨꯀꯥꯟꯗ ꯕꯣꯏꯂꯔꯗ ꯂꯣꯟꯕꯒꯤ ꯂꯣꯏꯅ ꯄꯥꯗꯔꯒ ꯕ꯭ꯔꯨ ꯕ꯭ꯔꯨ ꯕ꯭ꯔꯨ ꯁꯧꯒꯠꯂꯒ ꯄꯥꯗꯔꯒ ꯂꯣꯏꯅ ꯃꯥꯡꯉꯦꯕꯀꯣ ꯑꯗꯨꯗꯨꯒꯤ ꯑꯩꯁꯦ ꯂꯣꯟꯕꯗꯨꯗꯤ ꯀꯤꯖꯕ ꯑꯗꯨꯗꯨꯝ ꯊꯤꯠꯂꯒ ꯊꯛꯑꯒꯦ
ꯀꯩꯅꯣ ꯅꯪꯕꯨ ꯕꯣꯏꯂꯔꯗ ꯅꯠꯇ꯭ꯔꯗꯤ ꯊꯤꯠ ꯊꯣꯡꯕ ꯌꯥꯗ ꯅꯪꯒꯤꯗꯣ ꯆꯥ ꯁꯦꯝꯕ ꯌꯥꯗ꯭ꯔꯕꯣ ꯅꯥꯀꯟꯗꯒꯤ ꯀꯩꯅꯣꯝ ꯂꯧꯋꯣ
ꯇꯤꯌꯦ ꯍꯥꯥ
ꯅꯥꯀꯟꯗꯒꯤ ꯃꯦꯁꯇꯤꯟꯗ ꯀꯩꯅꯣꯝꯃ ꯅꯤꯌꯣꯅ ꯑꯗꯨꯒ ꯅꯪꯒꯤ ꯀꯩꯅꯣꯗ ꯇꯧꯔꯒ ꯆꯥꯎꯋꯣ ꯀꯩꯅꯣꯅꯦ ꯅꯪꯕꯣ ꯅꯪꯒꯤꯗꯣ ꯁꯪꯒꯣꯝꯗꯣ ꯕꯣꯏꯂꯔꯗ ꯇꯧꯔꯗꯤ ꯀꯃꯥꯏꯅ ꯐꯨꯠꯀꯅꯤ ꯑꯗꯨ ꯌꯥꯔꯣꯏꯅꯦ ꯅꯪꯕꯨ ꯏꯕꯦꯝꯃ
ꯍꯣꯏ ꯑꯗꯨꯅꯦ ꯑꯗꯨ ꯀꯃꯥꯏꯅ ꯊꯤꯠꯀꯅꯤ ꯑꯗꯨꯅ ꯑꯩ ꯀꯩꯅꯣ ꯇꯧꯔꯒꯦ ꯃꯣꯏ ꯅꯥꯀꯟꯗꯣ ꯑꯗꯨꯗꯒꯤ ꯋꯥꯏꯔꯒꯦꯕꯀꯣ ꯑꯗꯨꯗꯨꯒ ꯑꯣꯏꯅ ꯇꯧꯔꯒꯦ ꯑꯗꯨꯒ ꯑ ꯁꯦꯝꯃꯒꯦ ꯑꯗꯨ ꯍꯣꯔꯦꯟ ꯊꯛꯑꯗꯤꯅꯦ ꯅꯪꯁꯨ ꯀꯧꯔꯛꯀꯦ ꯅꯪ ꯊꯛꯅꯤꯡꯇ꯭ꯔꯣ
ꯅꯠꯇ꯭ꯔꯒꯅꯦ ꯉꯁꯤ ꯅꯨꯡꯗꯥꯡꯖꯦ ꯆꯥꯛ ꯆꯥꯗꯕꯤꯗ ꯆꯥ ꯊꯛꯑꯒ ꯕꯤꯁꯀꯤꯠ ꯆꯥꯔꯒ ꯇꯨꯝꯒ꯭ꯔꯖꯤꯔꯣ
ꯑꯥ ꯌꯥꯏꯌꯦ ꯌꯥꯏꯌꯦ ꯑꯗꯨꯃꯥꯏ ꯑꯣꯏꯅ ꯇꯧꯔꯁꯦ ꯑꯁꯦꯡꯕꯒꯤꯅꯦ ꯑꯩꯅ ꯍꯥꯏꯁꯦ ꯍꯥꯏꯗꯤ ꯍꯧꯖꯤꯛꯇꯣ ꯀꯩꯁꯨ ꯆꯥꯅꯤꯡꯉꯔꯣꯏ ꯑꯗꯣ ꯍꯣꯔꯦꯟ ꯆꯥꯛ ꯂꯥꯝꯃꯛꯑꯒꯅ ꯑꯗꯨꯃꯥꯏ ꯑꯣꯏꯅ ꯇꯧꯔꯁꯦ
ꯕꯤꯁꯀꯤꯠꯄꯨ ꯂꯩꯕ꯭ꯔꯣ ꯅꯣꯏꯅꯦ ꯅꯣꯏꯕꯣ
ꯍꯥ ꯕꯤꯁꯀꯤꯠ ꯂꯩꯌꯦ ꯕꯤꯁꯀꯤꯠꯇꯣ ꯑꯩꯈꯣꯏ ꯂꯩꯗꯨꯗꯤ ꯅꯪ ꯈꯪ ꯎꯗ꯭ꯔꯣ
ꯕꯤꯁꯀꯤꯠ ꯃꯌꯥꯝ ꯂꯩꯇ꯭ꯔꯗꯤ ꯍꯣꯔꯦꯟ ꯑꯩꯈꯣꯏ ꯑꯍꯨꯝ ꯆꯥꯕꯗ ꯀꯣꯟꯅꯗ꯭ꯔꯗꯤ ꯑꯃꯨꯛꯀ ꯆꯥꯛ ꯊꯣꯡꯒꯗꯕ ꯇꯟꯗ꯭ꯔꯣ
ꯕꯤꯁꯀꯤꯠꯇꯣ ꯀꯣꯟꯅꯗ꯭ꯔꯒꯗꯤ ꯅꯪꯅ ꯌꯦꯡꯕꯤꯒꯅꯤ ꯑꯩꯅ ꯆꯥꯒꯅꯤ
ꯑꯩꯗꯤ ꯉꯝꯃꯔꯣꯏ ꯑꯩꯁꯨ ꯆꯥꯅꯤꯅ ꯅꯊꯟ ꯆꯥ ꯌꯥꯕ꯭ꯔꯣꯕ ꯍꯥ ꯅꯠꯇꯦ
ꯇꯣ ꯑꯅꯤ ꯈꯠꯇ ꯂꯩꯌꯦ ꯄꯦꯛꯀꯦꯠ ꯑꯅꯤ ꯑꯗꯨ ꯀꯣꯟꯅꯒꯗ꯭ꯔꯣ ꯑꯇꯣꯞꯄꯗꯤ ꯑꯝꯇ ꯂꯩꯇꯦ
ꯑꯗꯨꯗꯤ ꯄꯤꯛꯃꯟꯗ꯭ꯔꯣ ꯅꯣꯏ ꯗꯗꯥ ꯑꯃ ꯐꯨꯠꯕꯣꯜ ꯁꯥꯟꯅꯕ ꯆꯠꯈꯤꯕꯗꯣ
ꯑꯩꯈꯣꯏ ꯗꯗꯥꯗꯤ ꯍꯜꯂꯛꯈ꯭ꯔꯦꯅꯦꯍꯦ ꯃꯥꯗꯤ ꯉꯁꯥꯏꯅ ꯍꯜꯂꯛꯑꯦ ꯍꯥꯏꯅꯦ ꯑꯗꯣ ꯃꯥ ꯗꯤ ꯍꯧꯖꯤꯛ ꯀꯩꯅꯣ ꯇꯧꯈ꯭ꯔꯦꯅꯦ ꯃꯅꯨꯡꯗ ꯆꯪꯈ꯭ꯔꯦꯅꯦ
ꯃꯅꯨꯡ ꯆꯪꯉꯗꯤ ꯊꯣꯛꯄ ꯌꯥꯈꯤ ꯊꯣꯛꯄ ꯌꯥꯔꯣꯏꯗ꯭ꯔꯣ ꯍꯥꯏꯖꯦ ꯑꯃꯨꯛꯀ
ꯌꯥꯒꯅꯤ ꯑꯗꯨ ꯑꯩ ꯐꯣꯟ ꯇꯧꯔꯒ ꯍꯪꯕꯨꯗꯤ ꯍꯪꯒꯦ ꯑꯗꯨꯒ ꯌꯥꯔꯒꯗꯤ ꯃꯥꯒꯁꯨ ꯑꯗꯨꯒ ꯑꯗꯨꯒ ꯁꯟꯗꯦ ꯀꯣꯐꯤꯗꯨꯁꯨ ꯂꯩꯔꯛ
ꯑꯗꯣ
ꯁꯟꯗꯦ ꯀꯣꯐꯤꯗꯨꯁꯨ ꯌꯥꯏꯌꯦꯀꯣ ꯑꯩꯅ ꯍꯥꯏꯗꯤꯅꯦ ꯃꯥꯅ ꯎꯝ
ꯑꯗꯣ ꯑꯩꯅ ꯍꯧꯖꯤꯛ ꯍꯪꯗꯣꯏꯁꯤꯗꯤꯅꯦ ꯀꯩꯅꯣꯅꯦ ꯍꯥꯏꯕ ꯑꯩꯈꯣꯏ ꯊꯣꯡꯗꯨ ꯂꯣꯟꯒ꯭ꯔꯗꯤ ꯀꯃꯥꯏꯟ ꯇꯧꯅꯤ ꯑꯩꯗꯤ ꯃꯅꯨꯡ ꯌꯧꯒꯩ ꯊꯤꯟꯖꯤꯜꯂꯛꯄꯁꯨ ꯌꯥꯔꯣꯏ ꯍꯣꯔꯦꯟ ꯅꯣꯏ ꯂꯧꯕ ꯊꯣꯛꯄꯤꯔꯛꯀꯦꯔꯥ
ꯀꯔꯤ ꯃꯅꯨꯡ ꯌꯥꯎꯅ ꯊꯤꯟꯕꯤꯔꯛꯄ ꯌꯥꯔꯣꯏꯗꯕ
ꯃꯅꯨꯡ ꯆꯪꯍꯜꯂꯛꯄꯗꯣ ꯑꯗꯨꯗꯣ ꯌꯥꯗꯦ ꯍꯥꯏꯕ ꯀꯩꯅꯣꯅ ꯑꯩꯈꯣꯏꯒꯤ ꯁꯦꯀ꯭ꯌꯨꯔꯤꯇꯤꯗꯣ ꯑꯗꯨꯅ ꯍꯟꯗꯛ ꯇꯣ ꯃꯅꯨꯡꯗ ꯅꯍꯥꯟ ꯃꯔꯛꯇ ꯃꯤ ꯆꯦꯟꯈꯤꯕ ꯌꯥꯎꯋꯤ ꯍꯥꯏꯌꯦ ꯑꯗꯨꯗꯨꯒꯤꯅꯦ ꯃꯅꯨꯡꯗ ꯆꯪꯍꯟꯕꯗꯣ ꯌꯥ ꯕ ꯑꯗꯨꯅ ꯑꯩꯗꯣ ꯈꯣꯡꯉ ꯂꯥꯛꯄꯗꯤ ꯑꯩ ꯇꯟꯖꯗ꯭ꯔꯣ
ꯀꯩꯅꯣ ꯂꯟꯊꯣꯏꯗ ꯄꯨꯍꯜꯂꯛꯑꯣ ꯑꯗꯨꯗꯤ
ꯈꯪꯗꯦ ꯄꯨꯡꯖꯨ ꯍꯧꯖꯤꯛꯇꯤ ꯅꯤꯄꯥꯟ ꯇꯥꯗꯣꯔꯦ ꯌꯥꯗꯧ ꯃꯥꯟꯗꯤꯌꯦ꯫ ꯆꯩꯔꯛꯑꯗꯤ ꯅꯍꯥꯟꯁꯨ ꯆꯩꯔꯛꯑꯦ ꯏꯁꯤꯡ ꯂꯧꯕ ꯆꯠꯂꯨꯕꯅꯦꯕ ꯑꯗꯨ ꯅꯨꯃꯤꯠꯇꯨꯁꯨ ꯑꯗꯨꯗꯨꯒ ꯏꯁꯤꯡꯗꯣ ꯊꯥꯡꯖꯤꯜꯂꯝꯒꯦ ꯍꯥꯏꯐꯥꯎ ꯌꯥꯗꯦ ꯑꯥ ꯒꯦꯠꯇꯒꯤ ꯊꯥꯡꯖꯤꯜꯂꯛꯏꯅꯦ
ꯅꯠꯇ꯭ꯔꯒ ꯀꯩꯅꯣꯔꯣꯝ ꯂꯥꯛꯑꯒ ꯂꯪꯈꯠꯍꯟꯁꯤꯔꯣ ꯃꯊꯛꯇ ꯃꯈꯥꯗꯒꯤ ꯃꯥ ꯎꯍꯟꯗꯕꯤꯗ ꯍꯥꯏꯗꯤ ꯃꯅꯤꯡꯗ ꯆꯠꯂꯗꯤ ꯃꯥ ꯎꯔꯣꯏꯗꯅ
ꯑꯗꯨꯗꯤ ꯏꯕꯥꯅꯦ ꯆꯠꯂꯨꯁꯤꯔꯣ ꯃꯅꯤꯡꯗ
ꯅꯪꯒꯤꯗꯨꯗ ꯅꯪꯒꯤꯗꯨꯗ ꯂꯦꯞ ꯅꯠꯇ꯭ꯔꯒ ꯅꯪꯒꯤꯗꯨꯗ ꯂꯦꯞꯄꯦꯗꯅꯀꯣ ꯑꯗꯨꯒ ꯃꯥꯅ ꯃꯃꯥꯡꯗꯒꯤ ꯂꯥꯛ ꯂꯥꯛꯂꯒꯥꯕꯤꯗ ꯃꯅꯤꯡꯂꯣꯝꯗꯒꯤ ꯑꯥ ꯀꯩꯅꯣ ꯇꯦꯡ ꯇꯇꯥ ꯇꯦꯡ ꯏꯁꯤꯡꯒꯤ ꯑꯃ ꯂꯩ ꯊꯝ ꯂꯩꯇ꯭ꯔꯥ ꯒꯥꯔꯤ ꯃꯈꯥꯗ ꯑꯅꯤ ꯈꯥꯝꯕꯗꯣ ꯑꯗꯣꯝꯗꯒꯤ ꯂꯥꯛꯑꯒ ꯊꯧꯒ꯭ꯔꯤ ꯍꯧꯕꯐꯝꯗꯣ
ꯅꯠꯇꯦꯍꯦ ꯑꯗꯨ ꯁꯤ ꯆꯪꯉꯛꯄꯁꯤ ꯌꯥꯗꯦ ꯑꯥꯒꯤꯗ ꯁꯦꯀꯨꯔꯤꯇꯤ ꯂꯩꯇ꯭ꯔꯣ ꯑꯥ ꯀꯩꯅꯣꯒꯤꯗ ꯑꯇꯣꯞꯄ ꯍꯣꯁꯇꯦꯜ ꯅꯝꯕꯔ ꯇ꯭ꯔꯤꯌꯦꯐ ꯑꯦꯂꯚꯦꯟꯒꯤ ꯗꯔꯀꯥꯔ ꯂꯩꯇ꯭ꯔꯣ ꯁꯦꯀ꯭ꯌꯨꯔꯤꯇꯤ ꯃꯣꯏ ꯃꯌꯥꯝ ꯃꯌꯥꯝ
ꯁꯦꯀ꯭ꯌꯨꯔꯤꯇꯤ ꯂꯩꯌꯦ ꯑꯗꯨ ꯑꯣ-ꯑꯣ ꯅꯠꯇ꯭ꯔꯒ ꯏꯕꯥꯅꯤ ꯊꯣꯛꯑꯒꯁꯨ ꯂꯧꯕ ꯌꯥꯅꯤꯌꯦ
ꯑꯥ ꯊꯣꯛꯑꯒ ꯑꯣꯏꯅ ꯂꯧꯔꯔꯁꯤꯔ ꯑꯗꯨꯗꯤ ꯑꯗꯨꯗꯤ ꯑꯩ ꯑꯝꯇ ꯍꯪꯈꯤꯒꯦ ꯃꯥꯗ ꯃꯥ ꯒꯥꯔꯤ ꯂꯩꯒꯗ꯭ꯔꯥ ꯂꯧꯔꯛꯄ ꯌꯥꯒꯗ꯭ꯔꯅ ꯑꯗꯨꯒ ꯀꯩ ꯑꯗꯨꯒ ꯃꯔꯣꯟꯗꯣ ꯍꯥꯏꯅꯔꯁꯦ
ꯅꯪꯕꯨ ꯍꯧꯖꯤꯛꯇꯕ ꯍꯥꯏꯩꯕ ꯅꯠꯇꯗꯤ ꯌꯥꯗ꯭ꯔꯕ꯭ꯔꯣꯕ
ꯍꯧꯖꯤꯛ ꯍꯥꯏꯍꯧꯗ꯭ꯔꯒꯗꯤ ꯍꯥꯏꯗꯤ ꯉꯥꯏꯍꯥꯛꯄꯨꯗꯤ ꯂꯩꯗꯣꯔꯤꯕ ꯏꯕꯥꯅꯤ ꯋꯥꯔꯤ ꯁꯥꯟꯅꯈꯤꯅꯦꯕ ꯉꯥꯏꯍꯥꯛ ꯑꯗꯨꯗꯨꯒꯅꯦ ꯍꯥꯏꯍꯧꯗ꯭ꯔꯗꯤ ꯊꯦꯡꯖꯤꯟꯈ꯭ꯔꯗꯤ
ꯍꯣꯏ ꯍꯣꯏ ꯊꯦꯡꯖꯟꯈ꯭ꯔꯅꯦꯕꯀꯣ ꯑꯗꯨ ꯕꯤꯁꯀꯤꯠ ꯀꯩꯀꯥ ꯈꯔ ꯆꯥꯅꯤꯡꯉ ꯅꯨꯡꯗꯥꯡꯗ ꯆꯥꯅꯤꯡꯒꯗꯕꯁꯤꯡꯗꯣ ꯑꯝꯇ ꯊꯤꯟꯕꯤꯌꯣ ꯒꯦꯠꯇꯅ ꯍꯥꯏꯕꯤꯔꯝꯃꯣꯗꯅ ꯑꯗꯨꯗꯤ ꯌꯥꯏꯅ ꯑꯗꯨꯁꯨ
ꯍꯣꯏꯑ ꯌꯥꯏꯌꯦ ꯑꯩ ꯍꯥꯏꯒꯦ ꯑꯗꯨꯃꯥꯏꯅ ꯑꯗꯨ ꯒꯥꯔꯤꯗꯣ ꯃꯥ ꯒꯥꯔꯤ ꯂꯩꯇ꯭ꯔꯒꯗꯤ ꯃꯥꯁꯨ ꯑꯃꯨꯛ ꯈꯣꯡꯅ ꯂꯥꯛ ꯄꯗꯤ ꯇꯟꯒꯅꯤꯗꯅ
ꯍ ꯂꯥꯞꯄꯅꯤꯅ ꯑꯃꯨꯛ ꯃꯇꯝ ꯆꯪꯉꯤꯅꯤ ꯑꯃꯨꯛꯀ ꯂꯩꯕ ꯈꯣꯠꯂ ꯇꯧꯔꯗꯤ ꯑꯃꯨꯛꯀ ꯃꯥꯅꯁꯨ ꯈꯣꯡꯗ ꯊꯥꯡꯕ ꯊꯨꯕꯁꯨ ꯅꯠꯇꯦ
ꯃꯥꯅꯦ ꯑꯗꯩꯗꯤ ꯍꯧꯖꯤꯛꯇꯣ ꯁꯣꯞꯄꯤꯡ ꯀꯝꯄ꯭ꯂꯦꯛꯁꯇꯨꯁꯨ ꯊꯣꯡ ꯂꯣꯟꯈ꯭ꯔꯦ ꯑꯥ ꯒꯦꯠ ꯃꯄꯥꯟꯗꯩ ꯂꯩꯔꯨꯗꯗꯤ ꯌꯥꯔꯣꯏꯕ꯫
ꯑꯣ ꯁꯣꯄꯤꯡ ꯀꯣꯝꯗꯩꯁꯦ ꯄꯨꯡ ꯀꯌꯥꯗ ꯊꯤꯡꯒꯦ ꯍꯥꯏꯁꯦ
ꯇꯔꯦꯠ ꯃꯈꯥꯏꯗ ꯊꯤꯡꯕꯅꯦ
ꯌꯥꯝ ꯊꯨꯅꯒ ꯊꯤꯡꯉꯤꯅ ꯑꯗꯨꯗꯤ
ꯎꯝ ꯍꯧꯖꯤꯛꯅꯦ ꯅꯍꯥꯟ ꯃꯤ ꯑꯁꯤꯗ ꯏꯔꯥꯡ ꯊꯣꯛꯑꯦ ꯇꯧꯕꯗꯣ ꯑꯗꯨꯗꯒꯤ ꯃꯣꯏꯒꯤ ꯄꯥꯕ꯭ꯂꯤꯁꯤꯇꯤ ꯆꯠꯂꯦꯕ ꯃꯥꯌꯦꯞ ꯄꯥꯏꯔ ꯄꯥꯏꯔꯒ ꯂꯥꯎꯔꯒ ꯊꯣꯡ ꯊꯤꯡꯉꯣꯅ ꯑꯗꯨ ꯑꯗꯨꯃꯥꯏꯅ ꯇꯧꯕꯩ ꯊꯤꯡꯕꯅꯤ ꯑꯗꯨꯅ ꯍꯥꯟꯅꯗꯤ ꯑꯗꯨꯝ ꯄꯨꯡꯁꯦ ꯊꯦꯡꯅ ꯊꯦꯡꯉ ꯐꯥꯎ ꯍꯥꯡꯉꯝꯃꯦꯕ ꯄꯨꯡ ꯃꯥꯄꯜꯒ ꯐꯥꯎꯕ ꯑꯗꯨꯝ
ꯀꯔꯤꯅꯣꯅꯦ ꯃꯤꯁꯤꯡꯁꯤꯕꫭ ꯈꯠꯅꯗ꯭ꯔꯗꯤ ꯌꯥꯗ꯭ꯔꯕꯣꯕ ꯌꯥꯝ ꯈꯠꯅꯅꯤꯡꯉꯤꯁꯤꯕꯣ ꯀꯩꯅꯣꯕ
ꯈꯪꯗꯦ ꯃꯣꯏ ꯀꯌꯥꯝ ꯈꯠꯅꯅꯤꯡꯕꯅꯣ ꯈꯪꯗꯦ ꯄꯪꯈꯠꯇ ꯈꯠꯅꯩ
ꯀꯔꯤꯅꯣ ꯈꯪꯗꯦ ꯑꯁ
ꯑꯗꯨꯅꯤ ꯃꯣꯏꯅ ꯈꯠꯅꯕꯗꯣ ꯑꯩꯈꯣꯏ ꯋꯥꯍꯜꯂꯦ ꯍꯥꯏꯕꯁꯦ ꯃꯣꯏ ꯈꯪꯗꯦꯕ
ꯄꯟꯗꯨ ꯅꯤꯕ ꯍꯥꯏꯁꯦ ꯃꯔꯝ ꯂꯩꯇꯕ ꯑꯩꯈꯣꯏꯗ ꯑꯣꯏꯅ ꯃꯄꯥꯟ ꯊꯣꯛꯍꯟꯗ꯭ꯔꯤꯁꯤꯕꯨ ꯀꯔꯤꯅꯣꯕ ꯑꯩꯗꯤ ꯌꯥꯅꯤꯡꯗꯦ꯫
ꯈꯪꯅꯤꯡꯉꯦꯕ ꯀꯔꯤꯒꯤꯅꯣꯕ꯫
ꯑꯩꯗꯤ ꯌꯥꯅꯤꯡꯗꯦ ꯍꯥꯏꯁꯤꯅꯤ꯫
ꯑ ꯑꯩꯁꯨ ꯌꯥꯅꯤꯡꯗꯦ ꯑꯗꯣ ꯑꯩꯈꯣꯏꯒꯤ ꯍꯪꯉꯣꯏꯁꯨ ꯌꯥꯝ ꯈꯣꯡꯝꯖꯤꯜꯂꯛꯑꯦꯅꯦ ꯑꯩ ꯏꯛ ꯇꯂꯦꯅꯦ꯫
ꯊꯣꯡꯉꯒ ꯆꯍꯔꯤꯁꯦ꯫
ꯑꯩꯈꯣꯏꯒꯤ ꯕꯍꯨꯕꯜꯂꯤꯗꯣ ꯑꯩꯈꯣꯏ ꯏꯕꯕꯜꯂꯤꯗꯣ ꯃꯥꯗꯤꯅꯦ꯫ ꯋꯥ ꯑꯃ ꯍꯥꯏꯔꯛꯀꯅꯤ ꯅꯪ ꯋꯥꯗꯣ ꯉꯥꯡꯉꯨꯀꯣ ꯉꯥꯏꯍꯥꯛ ꯉꯥꯡꯉꯣ ꯑꯩꯅ ꯉꯥꯡꯗ꯭ꯔꯤ ꯐꯥꯎ ꯅꯪ ꯑꯗꯨꯝ ꯍꯥꯏꯔꯛꯑꯣ ꯅꯪꯒꯤ ꯋꯥꯔꯤꯗꯨ ꯂꯤꯔꯑꯣꯇꯥꯔꯒꯦ
ꯑꯣ ꯅꯪ ꯍꯪꯉꯣꯏ ꯊꯣꯡꯕꯒ ꯆꯥꯔꯕꯣ ꯆꯥ ꯆꯥꯔꯝꯗ꯭ꯔꯗꯤꯅꯦ ꯑꯩꯅ ꯍꯪꯉꯣꯏꯁꯦ ꯀꯃꯥꯏꯅ ꯊꯣꯡꯉꯒ ꯆꯥꯒꯦꯅ ꯍꯥꯏꯕꯤꯒꯦꯕꯀꯣ
ꯍꯥꯏꯕꯤꯌꯣ ꯍꯥꯏꯕꯤꯌꯣ ꯅꯪꯅ ꯍꯥꯏꯕꯗꯣ ꯑꯩ ꯇꯥꯒꯦ
ꯍꯉꯣꯏꯁꯦ ꯃꯣꯔꯦ ꯍꯪꯉꯣꯏꯁꯦ ꯄꯥꯠꯇꯒꯤ ꯐꯥꯔꯅꯤꯗꯅꯀꯣ ꯄꯥꯠ ꯍꯥꯏꯕꯁꯤꯗꯤ ꯄꯥꯠ ꯍꯥꯏꯕꯗꯨꯁꯨ ꯌꯥꯝ ꯃꯣꯠꯄ ꯄꯥꯠꯇꯒꯤ ꯅꯠꯇꯦꯀꯣ ꯈꯔ ꯁꯦꯡꯕ ꯄꯥꯠꯇꯒꯤ ꯐꯥꯔꯅꯤꯗꯅ ꯑꯗꯨꯒ ꯄꯥꯊꯤ ꯑꯃꯗ ꯍꯥꯞꯄꯒ ꯊꯨꯝꯒ ꯄꯨꯟꯅ ꯃꯥꯁꯦ ꯄꯨꯟꯅ ꯁꯦꯛ ꯇꯧꯃꯤꯟꯅꯔꯅꯤꯕꯀꯣ
ꯃꯣꯔꯦ ꯍꯉꯣꯏ
ꯃꯣꯔꯦ ꯍꯪꯉꯣꯏ ꯃꯣꯔꯦ ꯍꯪꯉꯣꯏꯁꯦ ꯌꯥꯏ ꯂꯣꯀꯜ ꯍꯪꯉꯣꯏ ꯆꯥꯕ ꯌꯥꯕꯗꯣ
ꯑꯧ ꯆꯥꯕ ꯌꯥꯕꯗꯣ ꯁꯦꯛ ꯇꯧꯁꯤꯜꯂꯒ ꯀꯩꯗꯧꯔꯕ
ꯊ ꯊꯨꯝ ꯃꯕꯥꯅꯤꯁꯦ ꯁꯦꯛ ꯇꯧꯔꯅꯤꯗꯅ ꯑꯗꯨꯗꯤ ꯁꯤꯔꯅꯦꯕꯀꯣ ꯆꯣꯡꯉꯒ
ꯑꯥꯎ ꯆꯣꯡꯉꯒ
ꯄ꯭ꯂꯥꯁꯇꯤꯛ ꯃꯅꯨꯡꯗ ꯄꯨꯡꯆꯣꯡ ꯆꯣꯡꯉꯅꯤꯗꯅꯀꯣ ꯑꯗꯨꯒ ꯁꯤꯔꯅꯤꯕ ꯃꯣꯏꯁꯦ ꯑꯗꯨꯒ ꯁꯤꯔꯝꯕ ꯇꯨꯡꯗ ꯅꯪꯅ ꯐꯤ ꯑꯃ ꯄꯥꯏꯕꯤꯒꯅꯤ ꯐꯤꯗꯨꯅ ꯄꯥꯏꯔꯒ ꯅꯪꯒꯤ ꯈꯨꯠ ꯑꯃꯗꯨꯅ ꯃꯥꯒꯤ ꯄꯨꯛꯇ ꯀꯃꯥꯏꯅ ꯍꯥꯏꯒꯗ꯭ꯔꯥ ꯅꯣꯏꯅ ꯀꯣꯠꯀꯦ ꯂꯣꯏꯔꯒ ꯀꯥꯟꯗꯀꯣꯒꯦ ꯀꯩꯅꯣ ꯇꯧꯕ ꯀꯥꯟꯗ ꯁ꯭ꯀ꯭ꯋꯤꯁ ꯇꯧꯕꯛꯀꯤ ꯇꯥꯏꯞꯇ ꯃꯥꯖꯦ
ꯑꯗꯨꯗꯤꯅꯦ ꯅꯣꯡꯃ ꯇꯦꯁ ꯇꯧꯁꯦ ꯑꯗꯨꯃꯥꯏꯅ ꯃꯣꯔꯦ ꯍꯪꯉꯣꯏꯁꯦ ꯐꯥꯏꯌꯦꯗꯅ ꯂꯩꯌꯦꯗꯅ ꯑꯗꯨꯗꯨꯒ ꯑꯩꯈꯣꯏꯅ ꯍꯥꯞꯆꯤꯜꯂꯦꯗꯅ ꯑꯗꯨꯒ ꯁꯦꯛ ꯇꯧꯋꯦꯗꯅ ꯐꯤꯗꯨ ꯄꯥꯏꯗꯅ ꯅꯪꯗꯤ ꯍꯩꯔꯕꯅꯤꯅ ꯅꯪꯒꯤ
ꯃꯣꯔꯦ ꯃꯣꯔꯦ ꯍꯪꯉꯣꯏꯒ ꯄ꯭ꯔꯣꯁꯦꯁꯁꯤ ꯇꯣꯡꯉꯥꯜꯂꯅꯤꯑ ꯃꯣꯔꯦ ꯍꯪꯉꯣꯏꯅꯤꯅꯦ ꯃꯥꯏ ꯃꯀꯣꯏꯗꯣ ꯃꯥꯒꯤ ꯏꯁꯀꯤꯟꯗꯣ
ꯑꯥꯎ
ꯃꯥꯒꯤ ꯏꯁꯀꯤꯟꯗꯣ ꯂꯧꯊꯣꯛꯇꯣꯏꯅꯦ ꯂꯧꯊꯣꯛꯑꯇ꯭ꯔꯗꯤ ꯆꯥ ꯌꯥꯗꯦ ꯃꯣꯔꯦ ꯍꯪꯉꯣꯏꯗꯦ
ꯑꯦ ꯎꯍꯣ ꯑꯗꯨꯗꯤ ꯅꯪꯗꯤ ꯈꯪ ꯅꯪ ꯃꯑꯣꯡ ꯈꯪꯉꯕꯅꯤꯅꯅꯦ ꯅꯪꯅ ꯍꯌꯦꯡ ꯅꯣꯡꯃ ꯁꯦꯝꯁꯦ ꯑꯗꯨꯒ ꯆꯥꯁꯤꯔꯥ
ꯆꯁꯤ ꯌꯥꯏꯌꯦ ꯃꯣꯔꯦ ꯍꯪꯉꯣꯏꯁꯨ ꯆꯥꯅꯤꯡꯉꯦ ꯅꯪꯗꯤꯗꯤꯟꯗꯤ ꯆꯥꯔꯕ